ꯇꯥꯕꯔꯥ ꯑꯁ ꯍꯧꯖꯤꯛ
ꯀꯩꯗꯧꯔꯤꯅꯣ
ꯍꯥꯥ ꯅꯪꯒꯤꯀꯣꯜꯗꯣ ꯍꯧꯖꯤꯛ ꯂꯥꯛꯄꯗꯣ ꯅꯦꯠꯋꯥꯛ ꯅꯔ ꯈꯪꯗꯦ ꯌꯥꯗꯕ ꯑꯗꯨꯒꯤ ꯄꯥꯏꯈꯠꯄ ꯌꯥꯗꯕ ꯑꯗꯨꯒꯤ ꯍꯧꯖꯤꯛꯇꯤ ꯑꯃꯨꯛ ꯌꯥꯔꯦ ꯆꯥꯛ ꯆꯥꯈ꯭ꯔꯕ꯭ꯔꯣ ꯆꯥꯛ ꯆꯥꯗ꯭ꯔꯤꯌꯦ
ꯊꯦꯡꯉꯤꯍꯦ ꯀꯔꯤ ꯌꯦꯟꯁꯥꯡ ꯊꯣꯡꯕꯔꯥ ꯇꯜꯂꯦꯗ ꯅꯪꯁꯦ
ꯉꯔꯥꯡ ꯕꯣꯜ ꯌꯦꯡꯕꯩ ꯀꯗꯥꯏꯗꯒꯤ ꯇꯨꯝꯕ ꯑꯗꯨꯝ ꯊꯦꯡꯕ ꯑꯗꯨꯒꯤ
ꯔꯣꯅꯦꯜꯗꯣ ꯁꯤꯔꯦꯅꯦ ꯑꯩ ꯅꯨꯉꯥꯏꯇꯦ
ꯔꯣꯅꯥꯜꯗꯣꯒꯤ ꯐꯦꯟ ꯗ ꯑꯩꯗꯤ ꯅꯦꯃꯥꯔꯅꯦ
ꯑꯩꯗꯤ ꯔꯣꯅꯥꯜꯗꯣꯅꯦ ꯑꯩ ꯅꯨꯡꯉꯥꯏꯇꯦ
ꯅꯪꯒꯤ ꯁꯥꯏꯗꯨꯁꯨ ꯅꯪꯒꯤ ꯁ꯭ꯋꯥꯏꯗꯤ ꯁꯨꯔꯨꯅꯦꯜꯗꯣꯅꯤꯅꯦ ꯅꯍꯥꯟ ꯄꯣꯔꯇꯨꯒꯜ ꯁꯅꯥꯅꯕ ꯅꯨꯃꯤꯠꯇ ꯍꯥꯏꯅꯔꯤꯅꯦ ꯄꯣꯔꯇꯨꯒꯜ ꯍꯥꯏꯔꯒ ꯄꯣꯔꯇꯨꯒꯜ ꯀꯔꯤꯔꯥ ꯁꯤꯕꯒꯤꯦꯔ ꯗ꯭ꯔꯣ ꯗ꯭ꯔꯣ ꯇꯧꯕꯒꯤꯦꯔ ꯑꯥ ꯑꯇꯇ ꯎꯗ꯭ꯔꯦ
ꯑꯦ ꯑꯦꯗꯤ ꯅꯦꯃꯥꯔꯅꯤ ꯅꯦꯃꯥꯔ
ꯑꯩꯗꯤ ꯔꯣꯅꯥꯜꯗꯣꯅꯦ
ꯎꯄꯥꯏ ꯂꯩꯇ꯭ꯔꯦ ꯅꯪ ꯅꯪꯒꯤꯗꯨꯁꯨ ꯍꯌꯦꯡ ꯍꯌꯦꯡꯒ ꯍꯪꯆꯤꯠꯂꯥ ꯆꯟꯈ꯭ꯔꯅꯤ ꯅꯪꯒꯤꯗꯣ ꯏꯟꯇꯔꯦꯁ ꯂꯩꯀꯣ ꯑꯗꯨꯣ ꯎꯕ ꯃꯇꯝꯗ
ꯑꯥꯎ ꯅꯨꯡꯉꯥꯏꯌꯦ ꯑꯩ
ꯅꯥꯏꯟ ꯍꯟꯗ꯭ꯔꯦꯗꯒꯨꯝꯕꯅꯦ ꯍꯥꯏꯕꯗꯤ ꯃꯥꯗꯤ ꯑꯩꯉꯣꯟ ꯒꯤ ꯍꯦꯟꯅ ꯈꯔ ꯑ ꯍꯥꯎꯕ ꯊꯦꯡꯉꯦꯕ ꯑꯩꯗꯤ ꯑꯗꯨꯝ ꯇꯥꯛꯁꯇꯣ ꯂꯣꯏꯕꯒꯤ ꯃꯥ ꯌꯥꯝꯕꯅꯦꯕ ꯑꯗꯨ ꯎꯔꯗꯤ ꯕꯤꯠ ꯌꯥꯝ ꯂꯩꯕꯅꯦ
ꯑꯁ ꯀꯩꯅꯣ ꯑꯩ ꯀꯩꯅꯣ ꯏꯇꯥꯏ ꯇꯥꯎꯅꯤꯡꯉꯥꯏ ꯄꯤꯕꯗꯣ
ꯑꯥ ꯊꯥꯈꯤꯕꯅꯦ ꯊꯥꯈ꯭ꯔꯕꯅꯦ ꯃꯉꯣꯟꯗ
ꯅꯨꯡꯉꯥꯏꯌꯦꯅꯦ
ꯑꯗꯨꯅꯦ ꯅꯨꯡꯉꯥꯏꯕꯅꯦ ꯑꯗꯨꯝ ꯀꯣꯜ ꯇꯧꯔꯒ ꯁꯤ ꯃꯩꯇꯩꯂꯣꯟꯗꯣ ꯐꯖꯅ ꯉꯥꯡꯉꯗꯤꯀꯣ ꯗꯔꯦꯛ ꯗꯔꯦꯛ ꯆꯥꯝꯃꯥ ꯆꯥꯝꯃꯗꯤ ꯆꯪꯕꯅꯦ
ꯏꯝꯄ꯭ꯔꯨꯚꯃꯦꯟꯁꯨꯦ ꯂꯩꯔꯅꯤ ꯑꯗꯨꯗꯤ
ꯂꯩꯈ꯭ꯔꯅꯤ ꯏꯃꯥꯟꯕꯤ ꯃꯆ ꯍꯩꯇꯕꯅꯦ ꯑꯗꯨꯣꯏ ꯁꯤ ꯄꯥꯏꯔꯒ ꯑꯝꯇ ꯅꯉꯥꯝꯒꯤ ꯌꯥꯝ ꯍꯩꯈ꯭ꯔꯕꯅꯦꯕ
ꯑ ꯆꯥꯛ ꯆꯂꯣꯒ ꯐꯝꯅꯒ ꯂꯩꯌꯦ
ꯀꯔꯤ ꯌꯦꯟꯁꯥꯡ ꯆꯥꯕ꯭ꯔꯥ
ꯎ ꯁꯤꯤꯟ ꯁꯔ
ꯏꯝꯐꯥꯜꯗꯗꯤ ꯕꯤꯟꯁ ꯌꯥꯝ ꯍꯣꯡꯕꯅꯤꯅꯀꯣ ꯕꯤꯟꯁ ꯉꯥꯛꯇꯅꯦ ꯑꯩꯁꯨ ꯕꯤꯟꯁ ꯆꯥꯒꯅꯤ ꯍꯣꯔꯦꯟ
ꯑꯩ ꯁꯒꯨ ꯃꯤꯁ ꯇꯧꯔꯦ
ꯑꯩꯈꯣꯏꯁꯨꯅꯦ ꯑꯥ ꯆꯤꯡꯒꯤ ꯏꯟꯁꯥꯡꯅ ꯃꯤꯁ ꯇꯧꯈ꯭ꯔꯦꯕ ꯁꯤꯗꯗꯤ ꯍꯥꯔꯒꯤ ꯄꯣꯠ ꯉꯥꯛꯇꯀꯣ ꯑꯗꯨꯒꯤ ꯆꯥꯕꯗ
ꯑꯗꯨꯒ ꯊꯣꯡꯉꯒ ꯇꯗꯤ ꯂꯧꯧꯔꯒ ꯆꯅꯤꯡ
ꯑꯂꯥꯏꯇ꯭ꯔꯦ ꯂꯣꯏꯇꯕꯅꯤꯅ
ꯑꯗꯨ ꯑꯗꯨꯅꯦ
ꯁꯨꯅꯤ ꯄꯥꯏ ꯂꯩꯥꯏꯇ꯭ꯔꯦ
ꯉꯁꯤꯗꯤ ꯀꯗꯥꯏꯗ ꯆꯠꯗꯣꯏꯕ
ꯑꯗꯨꯝ ꯅꯨꯃꯤꯠꯁ ꯑꯗꯨꯝ ꯇꯨꯝꯒꯅꯤ ꯑꯗꯨꯝ ꯍꯣꯜꯗꯦ ꯍꯣꯜꯗꯦ ꯂꯩꯕꯅꯤꯏꯗꯤ ꯑꯩꯒꯤ ꯀ꯭ꯂꯥꯁꯇꯤ ꯁꯟꯗꯦ ꯈꯥꯛꯇꯅꯦꯕ ꯑꯗꯨꯒꯤ ꯃꯟꯗꯦ ꯇ ꯁꯇꯔꯗꯦꯗꯤ ꯑꯗꯨ ꯑꯩ ꯄ꯭ꯔꯤ ꯄ꯭ꯔꯥꯏꯃꯔꯤ ꯇꯤꯆꯔꯁꯀꯤ ꯇ꯭ꯔꯦꯅꯤꯡꯗ ꯆꯠꯄ ꯑꯗꯨꯒꯤ ꯁꯗꯦꯗ ꯈ ꯆꯠꯄ ꯑꯩ ꯅꯨꯡꯇꯤꯒꯤ ꯆꯠꯅꯤꯡꯗꯕ ꯇꯟꯕ ꯁꯥꯕꯅꯤꯅ ꯑꯗꯨꯒ ꯑꯩꯈꯣꯏꯒꯤ ꯀ꯭ꯂꯥꯁ ꯃꯐꯝꯗꯣ ꯑꯥ ꯍꯣꯏ ꯁꯥꯔꯇꯤꯐꯤꯀꯦꯠꯒꯤꯅꯦ
ꯀꯩꯅꯣ ꯎ ꯊꯥ ꯀꯌꯥ ꯃꯟꯗ ꯑꯣ ꯑꯣ ꯑꯩꯁꯨ ꯀꯝꯄꯌꯨꯇꯔ ꯀ꯭ꯂꯥꯁ ꯆꯠꯂꯕ ꯑꯗꯨ ꯑꯣ ꯍꯧꯒꯠꯄ ꯉꯝꯗꯕꯒꯤ ꯑꯦꯞꯁꯦꯟ ꯑꯦꯞꯦꯟ
ꯑꯁ ꯀꯔꯤꯒ꯭ꯔꯥ ꯅꯪꯗꯤ ꯀꯝꯄ꯭ꯌꯨꯇꯔ ꯇꯝꯂꯒ ꯅꯪ ꯄꯩꯁꯥ ꯄꯥꯝꯃꯨ
ꯍ ꯑ
ꯀꯝꯄ꯭ꯌꯨꯇꯔ ꯇꯝꯗ꯭ꯔꯁꯨ ꯌꯥꯏ ꯍꯟꯗꯛꯇꯤ ꯂꯦꯞꯇꯣꯞ ꯐꯣꯟ ꯐꯣꯟ ꯂꯩꯔꯦ ꯑꯗꯣ ꯂꯦꯞꯇꯣꯞ ꯑꯃ ꯄꯥꯏꯔꯗꯤ ꯑꯗꯨꯝ ꯌꯥꯔꯅꯤ
ꯁꯤ ꯁꯤ ꯁꯤꯕꯤ ꯁꯔꯇꯤꯐꯦꯠ ꯑꯄꯥꯝꯕ ꯑꯩ ꯊꯕꯛ ꯇꯧꯅꯤꯡꯉꯥꯏ ꯁꯥꯔꯇꯐꯀꯦꯞ ꯌꯥꯎꯗꯕꯗꯤ ꯌꯥꯎ ꯗꯗꯤ
ꯀꯔꯤ ꯊꯕꯛ ꯇꯧꯒꯦ ꯍꯥꯏꯕ꯭ꯔꯥ
ꯑꯩ ꯎꯝ ꯕꯦꯡꯗ ꯊꯕꯛ ꯇꯧꯒꯦ
ꯑꯣ ꯑꯩꯁ ꯑꯦꯁ ꯕꯤꯒꯤ ꯑꯦꯛꯖꯥꯝ ꯊꯥꯅꯤꯡꯕ ꯭ꯔꯥ ꯕꯦꯡꯒꯤ ꯑꯦꯁ ꯑꯦꯁ ꯕꯤꯒꯤꯒꯨꯝ ꯑꯗꯨꯒ
ꯑ ꯑꯩꯈꯣꯏ ꯌꯨꯝꯗ ꯑ ꯑꯩꯈꯣꯏ ꯈꯨꯜꯗ ꯊꯕꯛ ꯂꯩꯕ ꯑꯗꯨꯒꯤ ꯁꯔꯇꯤꯐꯤꯀꯦꯠ ꯂꯥꯏꯟ ꯂꯩꯕ ꯑꯗꯨꯒꯤ ꯎ
ꯑꯆꯥ ꯑꯆꯥ
ꯊꯥꯗ꯭ꯔꯁꯨ ꯊꯕꯛ
ꯑꯣ ꯑꯣ ꯁꯔꯇꯤꯐꯤ ꯀꯦꯠ ꯈꯛ ꯑꯁ ꯅꯪꯁꯨ ꯑꯩꯒ ꯆꯞ ꯃꯥꯟꯅꯔꯦ ꯑꯩꯁꯨ ꯁꯥꯔꯇꯤꯐꯤꯀꯦꯠ ꯀꯤ ꯈꯛꯇꯅꯤ
ꯗꯤ ꯁꯤ ꯑꯥꯔ ꯁꯥꯔꯇꯤꯐꯤꯀꯦꯠ ꯐꯪꯉꯗꯤ ꯑꯁ ꯅꯦꯛꯁ ꯏꯌꯥꯔꯗꯤ ꯄꯥꯏꯈ꯭ꯔꯅꯤ ꯂꯩꯅꯤꯡꯗ꯭ꯔꯦ ꯃꯅꯤꯄꯨꯔꯗ
ꯑꯗꯨꯅꯦ
ꯑꯩꯈꯣꯏꯁꯨ ꯇꯣꯂꯣꯞ ꯆꯥꯅꯤꯡꯈ꯭ꯔꯦꯕ ꯏꯁꯇꯨꯗꯦꯟ ꯀꯨꯏꯅ ꯇꯧꯅꯤꯡꯗ꯭ꯔꯦ ꯄꯩꯁꯥ ꯄꯥꯝꯃꯦ ꯏꯟꯀꯝ ꯄꯥꯝꯃꯦꯕ
ꯑꯗꯨꯅꯦ ꯄꯩꯁꯥ ꯂꯩꯔꯅꯤ ꯀꯩꯅꯣ
ꯍꯣꯏ ꯄꯩꯁꯥ ꯂꯩꯔꯗꯤ ꯑꯗ ꯑꯦꯕ꯭ꯔꯤ ꯇꯤꯠ ꯀꯔꯤ ꯂꯣꯏꯅꯃꯛ ꯌꯥꯔꯦ ꯑꯗꯨꯅꯦ ꯄꯩꯁꯥꯅ
ꯄꯩꯁꯥ ꯉꯥꯛꯇꯅꯦ ꯗꯤ
ꯍꯣꯏ
ꯄꯩꯁꯥ ꯂꯩꯔꯗꯤ ꯀꯩꯅꯣꯅꯦ ꯈꯣꯏ ꯃꯌꯥꯝꯁꯨ ꯑ ꯑ ꯃꯗꯨ ꯅꯨꯄꯤꯗꯤ ꯄꯩꯁꯥ ꯌꯥꯝ ꯄꯥꯏꯕꯅꯦ ꯑꯗꯨ ꯑꯗꯥ ꯄꯥꯝꯃꯦ ꯑꯗꯨꯗꯨꯒꯤ ꯋꯥꯗꯣ ꯑꯩ
ꯑꯗꯨꯅꯦ ꯄꯩꯁꯥꯕꯨ ꯄꯥꯏꯗꯤ ꯂꯣꯏ ꯌꯥꯔꯦ
ꯐ꯭ꯂꯣꯞ ꯑꯣꯏꯕ ꯃꯤ ꯑꯃꯁꯨ ꯀꯩꯗꯣ ꯄꯩꯁꯥ ꯂꯩꯕ ꯃꯇꯝꯗꯗꯤ ꯑꯗꯨꯅꯦ ꯑꯁ
ꯄꯩꯁꯥ ꯂꯩꯔꯗꯤ ꯄꯨꯔꯥ ꯍꯥꯏ ꯐꯥꯏꯒꯤ ꯁ꯭ꯇꯦꯟꯗꯔꯠꯀꯤ ꯂꯤꯕꯤꯡꯗ ꯑꯗꯨꯝ ꯆꯠꯄ ꯌꯥꯔꯦꯕ ꯄꯩꯁꯥ ꯂꯩꯔꯗꯤ ꯍꯧꯖꯤꯛ ꯍꯣꯏ ꯑꯩꯈꯣꯏꯁꯨ ꯄꯩꯁꯥ ꯂꯩꯇꯕꯒꯤꯅꯦꯕ ꯁꯤꯗ ꯀꯨꯠꯁꯨꯅ ꯔꯨꯠ ꯇꯧꯔꯤꯁꯦ
ꯑꯗꯨꯅꯦ ꯐꯪꯁꯟꯒꯨꯝꯕ ꯂꯩꯔꯦ ꯈꯪꯉꯦꯗꯅ ꯑꯩꯈꯣꯏꯁꯨ ꯄꯩꯁꯥ ꯂꯩꯕ ꯃꯤꯕꯨꯗꯤ ꯑꯥꯡ ꯁꯤꯗ
ꯑꯗꯨꯅꯦ ꯑꯁ ꯈꯪꯗ꯭ꯔꯦ
ꯁꯤ ꯌꯥꯔꯦ ꯑꯩꯒꯤꯗꯤ
ꯑꯗꯨꯅꯦ ꯈ꯭ꯋꯥꯏꯗꯒꯤ ꯃꯦꯟꯗꯤ ꯄꯩꯁꯥꯅꯦꯕ ꯍꯤꯡ ꯆꯥꯕ ꯇꯨꯝꯕ ꯆꯠꯄ ꯄꯩꯁꯥ ꯌꯥꯎꯗ꯭ꯔꯗꯤ ꯎꯄꯥꯏ ꯂꯩꯇꯦꯕ ꯑꯩꯈꯣꯏ ꯏꯝꯐꯥꯜꯗ ꯂꯩꯕꯁꯨ ꯃꯔꯨꯑꯣꯏ ꯑꯣꯏꯕꯗꯤ ꯄꯩꯁꯥꯅꯦꯕ
ꯑ ꯑꯗꯨꯅꯦ ꯄꯩꯁꯥ ꯂꯩꯇ꯭ꯔꯗꯤ ꯌꯥꯔꯔꯣꯏ
ꯎꯝ ꯉꯁꯤꯗꯤ ꯀꯗꯥꯏ ꯆꯠꯀꯦꯔꯥ
ꯑꯩꯗꯤ ꯌꯨꯝꯗ ꯑꯗꯨꯝ ꯂꯩꯔꯅꯤꯌꯦ ꯃꯣꯔꯅꯤꯡ ꯀꯝꯄꯨꯇꯔ ꯀ꯭ꯂꯥꯁ ꯁꯕꯦꯟ ꯊꯔꯇꯤꯅꯦ
ꯀꯗꯥꯏꯗ ꯂꯧꯕ꯭ꯔꯥ ꯅꯪ ꯀꯝꯄꯤ ꯇꯔꯗꯣ
ꯑꯩꯈꯣꯏ ꯂꯩ ꯀꯥꯏꯗꯅꯦ
ꯅꯤꯠꯀꯤꯗ ꯑꯟꯈ꯭ꯔꯤ ꯍꯥꯏꯕ꯭ꯔ ꯑꯦꯟ ꯑꯥꯏ ꯇꯤꯗ ꯂꯧꯎ ꯌꯥꯗ꯭ꯔꯣ ꯑꯦꯟ ꯑꯥꯏ ꯇꯤꯗꯗꯤ ꯏꯁꯀꯣꯂꯔꯁꯤꯞꯁꯨ ꯄꯤꯕꯅꯦ ꯑꯟ ꯅꯥꯏ ꯇꯤ ꯗ ꯌꯥꯝ ꯐꯕꯅꯦ
ꯑꯦ ꯅꯥꯏ ꯇꯤ ꯀꯗꯥꯏꯗ ꯂꯩ ꯀꯥꯏꯔ ꯑꯣ
ꯑꯁꯤ ꯑꯦꯟ ꯑꯥꯏ ꯇꯤ ꯑꯅꯛꯄꯗꯁꯨ ꯂꯩꯕꯅꯦ ꯁꯤ ꯗꯨꯂꯥꯂꯦꯟꯗꯁꯨ ꯂꯩꯕꯅꯦ ꯑꯗꯨꯒ ꯁꯤꯡꯖꯃꯩꯗꯁꯨ ꯑꯅꯛ ꯑꯅꯛꯄꯗ ꯂꯩꯕꯅꯦ ꯅꯪꯗꯤ ꯑꯦꯟ ꯑꯥꯏ ꯇꯤ ꯂꯧꯒꯗꯕꯅꯦ ꯍꯧꯖꯤꯛ ꯀꯝꯄ꯭ꯌꯨꯇꯔ ꯇꯝꯕꯗ ꯑꯦꯟ ꯑꯥꯏ ꯇꯤꯅ ꯈ꯭ꯋꯥꯏꯗꯒꯤ ꯕꯦꯁ ꯑꯣꯏꯕꯅꯤ ꯃꯣꯏꯗꯤ ꯏꯁꯀꯣꯂꯔꯁꯤꯞꯁꯨ ꯄꯤꯌꯦꯕ
ꯑꯣ ꯑꯣꯇꯣ ꯁꯦꯜꯗꯣ ꯂꯩꯇꯕꯒꯤ ꯎꯝ ꯀꯩꯅꯣꯅꯦ
ꯑꯣ ꯑꯣ ꯒꯌꯥꯟ ꯇꯥꯈ꯭ꯔꯦ ꯍꯣꯏ ꯅꯛꯄꯗꯨꯅ ꯐꯩꯗꯤ ꯐꯩꯌꯦ ꯍꯣꯏ ꯑꯣꯇꯣꯕꯔꯥ ꯇꯤꯡꯗꯅꯕꯗ ꯑꯗꯨ ꯑꯣꯏꯔꯁꯨ ꯁꯥꯔꯇꯤꯐꯤꯀꯦꯠ ꯒꯨꯝꯕꯒꯤꯗꯤ ꯑꯦꯟ ꯑꯥꯏ ꯇꯤꯒꯤꯅꯤ ꯐꯩꯌꯦꯕ ꯏꯟꯇꯔꯅꯦꯁꯅꯦꯜ ꯑꯣꯏꯕꯒꯤꯀꯣ ꯑꯦꯟ ꯑꯥꯏ ꯇꯤꯒꯤꯗꯣ
ꯑꯣ ꯈꯪꯗ꯭ꯔꯦꯅꯦ ꯑꯩꯒꯤꯗꯤ ꯁꯤ ꯁꯤ ꯁꯤꯒꯤ ꯁꯥꯔꯇꯤꯐꯤꯀꯦꯠ ꯐꯪꯉꯦ ꯗꯤ ꯌꯥꯏꯅ ꯇꯧꯕꯅꯤ ꯑꯦꯗꯃꯤꯁꯟ ꯇꯧꯕꯅꯤ
ꯑꯣ ꯍ ꯍꯪꯈꯔ ꯈꯔ ꯍꯥꯎꯉꯤ ꯌꯥꯗ꯭ꯔꯣ ꯃꯥꯁꯨ
ꯃꯥꯁ ꯍꯦ ꯀꯣꯝꯄꯤ ꯇꯗꯁꯨ ꯂꯩ ꯑꯗꯨꯗ ꯆꯠ ꯅꯤꯡꯇꯦ ꯑꯩ ꯇꯣꯝꯕ꯭ꯔ ꯆꯠ ꯄ ꯇꯔꯂꯦ
ꯎꯝ ꯍꯣꯏ ꯂꯥꯞꯄꯅꯤꯅꯀꯣ ꯅꯛꯄꯗꯅ ꯂꯧꯕꯅꯗꯤ ꯐꯌꯦ
ꯃꯣꯔꯅꯤꯡ ꯆꯠꯀꯗꯕꯗꯤ ꯄꯜꯂꯦ ꯑꯩꯗꯤ ꯀꯩꯅꯣ ꯀ꯭ꯂꯥꯁꯁꯤ ꯑꯦꯗꯃꯤꯁꯟ ꯇꯧꯔꯒ ꯀꯩꯅꯣ ꯆꯠꯇꯕꯅ ꯌꯥꯝꯃꯦ
ꯑꯦꯃꯤꯁꯟ ꯇꯧꯔꯗꯤ ꯆꯠꯂꯣꯈ꯭ꯔꯦꯔꯥ ꯈꯪꯗꯦꯗ ꯑꯩꯈꯣꯏꯗꯤ ꯑꯗꯨꯝ ꯁꯥꯔꯇꯤꯐꯤꯀꯦꯠ ꯄꯨꯜ ꯂꯩꯔꯗꯤ ꯌꯥꯔꯦ ꯍꯥꯏꯕꯒꯤ ꯋꯥꯈꯜꯗꯣ ꯂꯩꯌꯦꯕ
ꯑꯣ ꯈꯪꯅꯤꯡꯉꯥꯏ ꯇꯧꯗꯦꯅꯦ ꯑꯩꯗꯤ
ꯇꯋ ꯀꯔ ꯍꯥꯏꯦ
ꯇꯝꯕꯅ ꯇꯝꯕꯅ ꯑ ꯑꯗꯨ꯭ꯔꯦ ꯑꯗꯨ ꯍꯒꯄ ꯅꯟ꯭ꯔꯦ
ꯄꯨꯡ ꯀꯌꯥꯗꯅꯦꯕꯕꯥ ꯂꯕꯗꯣ
ꯁꯚꯦꯟ ꯊꯔꯇꯤ ꯁꯚꯦꯟ ꯊꯔꯇꯤ ꯇ ꯅꯟ ꯊꯔꯇꯤ
ꯁꯤꯌꯥꯃꯤ ꯍꯦ ꯍꯥꯏꯗꯤ ꯑ ꯑꯗꯥꯏꯗꯒꯤ ꯐꯥꯝꯝꯕ ꯉꯝꯃꯔꯣꯏ ꯇꯨꯝꯅꯤꯡꯒꯅꯤꯅ ꯑꯗꯨꯗꯤ ꯌꯥꯝꯃꯦ
ꯑꯣ ꯕꯣꯔꯤꯡꯁꯨ ꯌꯥꯝ ꯇꯧꯋꯦ ꯑꯗꯨ ꯑꯁ ꯀꯩꯅꯣ ꯈꯪꯗ꯭ꯔꯦ ꯑꯩꯁꯨ
ꯇꯂꯦ
ꯅꯝ ꯇꯜꯂꯤ
ꯇꯝꯐꯝ ꯇꯝꯗꯤ ꯐꯖꯅ ꯇꯥꯉꯣꯁ ꯑꯣꯏꯅ ꯃꯤ ꯑꯣꯏꯔꯗꯤ ꯁꯁ ꯌꯥꯝ ꯐꯩꯅ ꯍꯥꯏ
ꯌꯥꯔꯦ
ꯅꯣꯏꯒꯤ ꯔꯣꯝꯗꯗꯤ ꯃꯤꯡꯒꯒꯨꯝꯕ ꯂꯩꯕ꯭ꯔꯣ
ꯂꯩꯇꯦ ꯑꯩꯈꯣꯏ ꯁꯥꯏꯠꯇꯗꯤ
ꯍꯣꯏ ꯁꯥꯔ ꯑꯗꯨꯗꯤ ꯌꯥꯝꯃꯦ ꯃꯤꯒꯤ ꯑꯣꯏꯕꯒꯤ ꯂꯧꯕꯁꯨ ꯌꯥꯏ
ꯈꯣꯏ ꯂꯩꯦꯀꯥꯏꯗꯗꯤ
ꯃꯩꯇꯩꯁꯤꯡꯗ ꯀ꯭ꯔꯤꯔꯥ ꯃꯦꯡꯒꯣꯗꯣ ꯄꯥꯛ ꯆꯥꯗꯕꯅꯦ ꯀ꯭ꯔꯤꯒꯤꯦꯔꯥ ꯈꯪꯗꯦ ꯑꯗꯨꯝ ꯀꯕꯥꯡꯗ ꯊꯥꯏ ꯃꯤꯟꯔꯒ ꯑꯗꯨꯝ ꯇꯧꯕꯅꯦ ꯃꯣꯏꯗꯣ ꯄꯥꯛ ꯆꯥꯗꯕꯅꯦ ꯏꯟꯇꯔꯦ ꯑꯩꯈꯣꯏ ꯆꯤꯡ ꯃꯤꯗꯤ ꯐꯖꯅ ꯆꯥꯏꯕ ꯑꯗꯨꯗꯣ
ꯑ ꯃꯗꯕꯅ ꯍꯥꯎꯦ ꯎꯝ
ꯑꯁ ꯃꯨꯟꯗꯕꯗꯣ ꯑꯩꯈꯣꯏꯗ ꯑꯁ ꯌꯥꯝ ꯍꯥꯎꯕ ꯂꯩꯌꯦ ꯁ꯭ꯋꯤꯠ ꯑꯣꯏꯕ ꯂꯩꯌꯦ ꯑꯩꯈꯣꯏꯗ ꯃꯨꯟꯗꯕꯗꯣ ꯌꯥꯝ ꯍꯥꯎꯕꯅꯦ ꯑꯄꯥꯎꯗꯩ ꯉꯥꯝꯅꯨꯡꯗꯣ ꯆꯥꯕ ꯐꯪꯕ꯭ꯔꯥ ꯐꯪꯗꯕ꯭ꯔꯗꯤ ꯈꯪꯗꯦ ꯑꯩꯈꯣꯏꯗꯤ ꯑꯗꯨꯝ ꯆꯥꯈ꯭ꯔꯕꯅꯦ
ꯑꯩꯈꯣꯏ ꯑꯦ ꯑꯩꯗꯤ ꯆꯥꯅꯤꯡꯉꯦ ꯑꯗꯣ ꯀꯝꯄꯣꯏ ꯍꯤꯕꯅ ꯍꯤꯔꯒ
ꯑꯁ ꯑꯩꯈꯣꯏꯒꯤꯗꯤ ꯑꯗꯨꯝ ꯇꯧꯗ꯭ꯔꯁꯨ ꯁꯨꯔꯤꯅ ꯑꯁ ꯌꯥꯔꯦ ꯊꯝꯃꯣ
ꯐꯔ ꯐꯔ ꯅ ꯀꯌꯥ ꯇ ꯍꯦ
ꯇꯦꯟ ꯁꯨꯈ꯭ꯔꯦ
ꯌꯥꯔꯦꯅꯦ ꯐꯔꯦ ꯀꯣ ꯑꯗꯨꯗꯤ ꯑ ꯑꯣ